ꯍꯜꯂꯣ
ꯍꯜꯂꯣ
ꯇꯥꯏꯌꯦ ꯇꯥꯏꯌꯦ ꯇꯥꯏꯌꯦ
ꯀꯦ ꯇꯧꯔꯝꯃꯤ
ꯍꯧꯖꯤꯛꯇꯤ ꯑꯗꯨꯝ ꯐ꯭ꯔꯤꯗ ꯐꯝꯅꯤꯅ
ꯆꯥꯛ ꯆꯥꯔꯕ꯭ꯔꯣ
ꯑꯩꯌꯦ ꯆꯥꯛ ꯆꯥꯗ꯭ꯔꯦ ꯁꯝꯗꯦ
ꯍꯥꯥ
ꯁꯝꯗꯤ ꯆꯥꯔꯕꯣ
ꯆꯥꯔꯦ
ꯇꯃꯦ ꯊ ꯆꯥꯟꯨ
ꯇꯗꯅ
ꯍꯛꯆꯥꯡ ꯐꯦ
ꯅꯪꯗꯤ ꯀꯩ ꯄꯩꯊꯥꯎ ꯊꯣꯡꯉꯑꯦ
ꯎꯝ
ꯀꯩ ꯃꯊꯦꯜꯅꯣ ꯅꯪꯗꯤ
ꯑꯩ ꯍꯧꯖꯤꯛ ꯈꯪꯗ꯭ꯔꯦ ꯑꯩꯒꯤ ꯀꯥꯗ ꯑꯩ ꯀꯥꯗ ꯑꯩ ꯀꯥ ꯌꯧꯔꯀꯥꯟꯗ ꯑꯗꯨꯝ ꯆꯪꯅꯤ ꯍꯧꯖꯤꯛ ꯈꯪꯗ꯭ꯔꯦ ꯀꯥꯏ ꯆꯥ ꯑꯗꯨꯅ ꯑꯩ ꯊꯕꯛ ꯃꯐꯝꯗ ꯂꯩꯌꯦꯕ ꯍꯧꯖꯤꯛ
ꯑꯁ ꯌꯥꯝꯝ ꯊꯦꯡꯒ ꯍ
ꯍꯣꯏ ꯃꯄꯥꯟꯗꯅꯤꯅꯨꯀꯣ
ꯄꯨꯡ ꯀꯌꯥꯗ ꯍꯜꯂꯛꯇꯣꯏꯅꯣ ꯑꯗꯨꯗꯤ
ꯄꯨꯡ ꯇꯔꯥ
ꯑꯌꯨꯔꯣ
ꯇꯂꯥꯗ ꯍꯥꯔ ꯐꯅꯤ ꯐꯩ ꯊꯩ ꯑꯗꯨꯁꯨ ꯎꯄꯥꯏ ꯂꯩꯇꯦꯅ
ꯃꯣꯔꯅꯤꯡꯗ ꯄꯨꯡ ꯀꯌꯥꯇ ꯆꯠꯄ꯭ꯔꯥ
ꯔꯣ
ꯑꯗꯨꯒꯤꯅꯦ
ꯑꯗꯨꯗꯒꯗꯕ
ꯎ ꯊꯦꯡꯅ ꯍꯜꯂꯛꯄꯁꯦ ꯅꯨꯡꯉꯥꯏꯕ꯭ꯔꯣ
ꯍꯅꯦꯂ ꯄꯁꯦ ꯀꯗꯥꯏꯗꯒꯤ ꯣꯉꯥꯏꯗꯣꯏꯅꯣ
ꯊꯦꯡꯅ ꯆꯠꯄꯗꯤ ꯅꯨꯡꯉꯥꯏꯀꯣ
ꯍꯏ ꯊ ꯁ ꯑꯗꯨ
ꯎ
ꯍꯦꯡꯅ ꯆꯠꯄ ꯑꯗꯨꯒ ꯉꯟꯅ ꯍꯜꯂꯛꯄ ꯑꯗꯨꯒꯨꯝꯕ ꯊꯕꯛꯇꯤ ꯑꯗꯨꯝ ꯇꯅ ꯃꯥꯔꯖ ꯉꯟꯅ ꯆꯠꯂꯒ ꯊꯦꯡꯅ ꯍꯂꯛꯄꯒꯨꯝꯕꯅꯤꯀꯣ
ꯅꯨꯡꯉꯥꯏꯝꯅꯤ
ꯑꯁ ꯅꯪꯁꯦ ꯂꯣꯛ ꯌꯥꯝ ꯁꯨꯝꯕ ꯃꯥꯜꯂꯦꯅꯦ
ꯑꯝ
ꯍꯥꯖꯔꯦꯅꯤ
ꯅꯨꯡꯉꯥꯏꯔꯦ ꯅꯨꯡꯉꯥꯏꯔꯦ
ꯎꯃꯣꯔꯣꯛꯗ ꯈꯔ ꯃꯦꯠꯂꯒ ꯇꯥꯏꯊꯣꯛꯈ꯭ꯔꯣꯅꯦ ꯅꯪꯒꯤ ꯅꯥꯇꯣꯟꯗ
ꯑꯗꯨꯗꯗꯤ ꯭ꯌꯥꯟꯃꯜꯂꯗꯅꯦ
ꯅꯪꯉꯣꯟ ꯊꯥꯔꯛꯀꯦ
ꯑꯩꯉꯣꯟꯗ ꯅꯪ ꯊꯔꯒꯦꯕ
ꯎꯝ ꯊꯔꯥꯀꯤ
ꯍ ꯊꯕꯤ ꯊꯕꯤ
ꯍꯌꯦꯡ ꯊꯥꯕꯤꯒꯦꯀꯣ ꯍꯧꯖꯤꯛꯗꯤ ꯊꯦꯡꯦ
ꯍ ꯅꯂ
ꯍꯥꯏ ꯇꯥꯔꯤꯁꯤꯗꯤ
ꯀ ꯀꯔꯤ ꯍꯣꯟ ꯍꯥꯏꯔꯒ ꯂꯩꯕ꯭ꯔꯣ
ꯍꯥꯥ
ꯀꯩꯅꯩꯅꯣ ꯍꯥꯏꯌ ꯍꯥꯏ ꯍꯥꯏ
ꯑꯩꯉꯣꯟꯗ꯭ꯔꯣ
ꯍꯣꯏ ꯍꯥꯏꯌꯣ ꯅꯪ ꯍꯥꯏꯗꯣ
ꯇꯕꯣ
ꯀꯥꯏ ꯀꯥꯏꯅꯦ ꯎ
ꯆꯥ ꯆꯥꯅꯤ ꯆꯁ
ꯍꯥꯏꯔꯣ ꯍꯥꯏꯔꯣꯑꯣ
ꯀꯔꯤ
ꯅꯪ ꯍꯧꯖꯤꯛ ꯋꯥ ꯉꯥꯡꯕꯅ ꯋꯥ ꯉꯥꯡꯕ ꯅꯠꯇ꯭ꯔꯣ
ꯑꯩ ꯋꯥ ꯉꯥꯡꯗꯦ ꯑꯦꯃꯨꯀꯥꯥꯎꯈ꯭ꯔꯔꯤ
ꯍꯧꯖꯤꯛ ꯋꯥ ꯉꯥꯡꯗꯦꯕ ꯍꯧꯖꯤꯛ ꯅꯪ ꯋꯥꯥꯡꯉꯒ
ꯉꯥꯛꯗ
ꯁꯤꯕꯨ ꯋꯥ ꯅꯠꯇ꯭ꯔꯣ
ꯅꯠꯇꯦ ꯏꯁꯩ ꯁꯛꯄꯅꯦ ꯁꯤꯗꯤ
ꯑ ꯑꯗꯨꯗꯤ ꯏꯁꯩ ꯁꯛꯄꯗꯨꯅ ꯋꯥ ꯋꯥꯏ ꯍꯥꯏꯕ ꯇꯥꯔꯦꯀꯣ ꯑꯉꯥꯡ ꯍꯥꯏ
ꯍꯥꯏꯕ ꯇꯥꯔꯦ
ꯑꯗꯨꯗꯤꯥꯏ ꯑꯗꯨꯗꯤ ꯑꯗꯨꯗꯤ ꯏꯁꯩ ꯑꯃ ꯁꯛꯄꯤꯌꯣꯅꯤ
ꯍꯩꯗꯕ
ꯑꯩ ꯁꯠꯄꯤꯔꯔꯣ ꯌꯥꯝ ꯄꯩꯁ ꯊꯥꯅꯤꯕꯣ
ꯆꯀꯣ
ꯑꯗꯨ ꯀꯔꯝꯕ ꯏꯁꯩꯅꯣ ꯅꯪ ꯈꯜꯂꯣ
ꯅꯪꯅ ꯄꯥꯝꯕ
ꯑꯩꯅ ꯄꯥꯝꯕ ꯅꯠꯇꯦ ꯅꯪꯅ ꯄꯥꯝꯃꯒ ꯁꯛꯄꯤꯒꯦ
ꯂꯩꯥꯏꯇꯗ ꯅꯪꯅ ꯑꯄꯥꯝ ꯑꯄꯥꯝꯕ ꯁꯛꯑꯣ
ꯑꯩꯒꯤ ꯑꯄꯥꯝꯕ ꯍꯥꯏꯩꯔꯗꯤ ꯅꯠꯇꯦ ꯁꯤꯡꯒꯔ ꯁꯤꯡꯒꯔ ꯑꯃꯒꯤ ꯍꯥꯏꯕꯤꯔꯝꯅꯦ ꯁ ꯁꯛ
ꯎꯝ ꯈꯪꯗꯦ ꯇꯨꯁꯨ
ꯅꯪꯒꯤ ꯄꯨꯟꯁꯤꯁꯦ ꯄꯨꯔꯥ ꯣꯔꯤꯡ ꯑꯣꯏ ꯃꯥꯅꯦꯦ ꯏꯁꯩꯐꯥꯎ ꯇꯥꯗꯕꯣ
ꯅꯪꯩꯅ ꯁꯛꯅꯤꯡꯕ ꯁꯛꯎ ꯍꯥꯏꯕꯗꯣ ꯌꯥꯝ ꯐꯕꯅꯦ
ꯑꯗꯨ ꯀꯔꯝꯕ ꯏꯁꯅꯣ ꯃꯇꯦꯛ ꯑꯃ ꯇꯧꯕꯤꯒꯦ ꯍꯥꯏꯕ ꯑꯩꯁꯦ ꯏꯁꯩ ꯌꯥꯝ ꯄꯥꯝꯖ ꯑꯩꯁꯦ ꯏꯁꯩ ꯌꯥꯝ ꯄꯥꯝꯕ ꯃꯤꯅꯤ ꯑꯗꯨꯒ ꯑꯗꯤꯀꯣ
ꯎ ꯅꯪꯅ ꯁꯛꯅꯤꯡꯕ ꯁꯥꯛꯑꯣꯅꯦ ꯑꯩꯅ ꯄꯥꯂꯨꯗꯤ ꯅꯪ ꯈꯪꯉꯣꯏꯕ
ꯈꯪꯉꯅꯤ ꯈꯪꯉꯅꯤ ꯀꯔꯧꯩ ꯈꯪꯉꯣꯏꯗꯣꯏꯅꯣ
ꯈꯪꯔꯣ
ꯈꯪꯉꯅꯤ ꯍꯥꯏꯔꯣ ꯇꯧꯔꯤꯒꯦ
ꯈꯤꯇꯪ ꯁꯛꯅꯤꯡꯗꯣ ꯁꯛꯂꯣ ꯇꯥꯕꯤꯔꯒꯦ
ꯥ ꯃꯕꯗ
ꯅꯪꯁꯨ ꯊꯕꯛ ꯇꯧꯕꯒꯤ ꯕꯣꯔꯤꯡ ꯆꯨꯒꯅꯤ ꯏꯁꯩ ꯁꯒ
ꯁꯣꯔꯤ ꯁꯦꯟꯖꯥꯝꯒꯤ ꯃꯇꯦꯛ ꯑꯃ ꯇꯧꯏꯌꯦꯀꯣ ꯑꯗꯨ ꯅꯪꯒꯤ ꯔꯤꯀ꯭ꯋꯦꯁ ꯍꯥꯏꯅꯀꯣ
ꯁꯒꯗꯦ ꯆꯒꯨꯝ
ꯅꯪꯅ ꯐꯖꯅ ꯔꯤꯀ꯭ꯋꯦꯁ ꯇꯧꯕꯒꯤꯀꯣ
ꯍꯅꯦ ꯍꯅꯦ ꯍꯅꯦ ꯍꯅꯦ
ꯃꯅꯤ ꯍꯦ
ꯠꯇꯝ ꯑꯝ ꯂꯧꯎꯌꯦ
ꯑꯁ ꯒꯤꯇꯥꯔ ꯌꯧꯗ꯭ꯔꯗꯤ ꯇꯧꯕ ꯉꯝꯃꯦ ꯑꯩ
ꯇꯏ ꯌꯥꯎ ꯇꯁꯤ ꯌꯥꯏꯅꯦ
ꯑꯩ ꯑꯩꯕꯨ ꯅꯨꯡꯁꯤ ꯑꯩꯕꯨ ꯅꯨꯡꯁꯤꯕ ꯇꯝꯕꯤꯔꯤꯉ ꯍꯥꯏꯔꯦ ꯈꯪꯕꯣ
ꯍꯣꯏ
ꯀꯅꯥ ꯀꯅꯥꯅ ꯁꯛꯇꯕꯗꯣ
ꯎꯅꯤꯍꯦ
ꯍꯣꯏ ꯅꯪꯁꯤꯗꯤ ꯈ꯭ꯋꯥꯏꯗꯒꯤ ꯐꯥꯎꯕ ꯏꯁꯩꯅꯦꯗꯣ
ꯑꯩꯕꯨ ꯍꯥꯏꯗꯣ ꯈꯪꯗ꯭ꯔꯣ
ꯐꯗꯦ
ꯎꯝ ꯃꯅꯨꯡꯁꯤꯕ ꯇꯝꯕꯤꯔꯤꯕ ꯍꯥꯏꯗꯣ ꯂꯣꯟꯊꯣꯛꯇ꯭ꯔꯕ ꯁꯛꯇ ꯅ ꯀ ꯎꯝ
ꯍ ꯍꯣ ꯈꯪꯉꯦ ꯈꯪꯉꯦ
ꯂꯕꯤꯗ ꯌꯦ ꯅꯣ ꯇꯦ ꯎꯗ ꯍ ꯂꯩꯕꯨ ꯃꯐꯝꯝ ꯊꯪꯂ ꯀꯥꯏꯗ ꯇꯥꯕ ꯅꯨꯡꯉꯥꯏꯕ꯭ꯔꯣ
ꯎꯒꯑꯦ
ꯍꯥꯏꯦꯗꯤ ꯀꯌꯥꯃꯨꯛ ꯄꯤꯅꯦ
ꯇꯗꯨ ꯇꯦꯟ
ꯑꯣ ꯉꯁꯤ ꯇꯨꯝ
ꯑꯁ ꯅꯪꯃꯨꯛ ꯊꯛꯑꯣꯅꯦ
ꯀꯔꯝꯕ ꯏꯁ ꯄꯥꯝꯕ꯭ꯔꯣ ꯁꯤꯕꯂꯤꯁꯤꯅꯤ ꯁꯤ ꯃꯥꯗ ꯅꯥꯢꯇꯣꯝ ꯇꯥꯔꯤꯁꯋꯦ ꯑꯩꯒꯤ ꯊꯣꯏꯕꯤꯅꯤ ꯅꯨꯡꯁꯤꯕꯥ ꯂꯤꯁꯤꯡꯅꯤ ꯂꯤꯁꯤꯡꯒꯤ ꯃꯃꯥꯡ ꯗ ꯅꯥꯏꯇꯣꯝ ꯇꯔꯤꯁꯦ ꯑꯩꯏꯒꯤ ꯊꯣꯏꯕꯤꯅꯤ ꯍꯥꯏꯗ ꯇꯨꯡ ꯍꯒꯣ
ꯈꯪꯗꯦ ꯑꯗꯨꯗꯤ
ꯐꯪꯈ꯭ꯔꯦꯗ ꯅꯪꯁꯤ ꯍꯥꯏꯕꯤꯌꯣ
ꯍꯦ ꯅꯨꯄꯤ
ꯑꯣ ꯈꯪꯉꯤ ꯈꯪꯉꯤ
ꯀꯗꯤ
ꯃꯇꯦꯡ ꯑꯃꯇ ꯇꯧꯈꯤꯀꯦꯒꯣ
ꯑ ꯃꯦ ꯀꯃ ꯃꯦ ꯀꯃꯅꯠꯇ꯭ꯔꯣ ꯁꯨ
ꯑꯁ ꯑꯩꯒꯤ ꯈꯨꯅꯥꯎꯁꯤ ꯌꯥꯗꯦꯅꯦ ꯑꯉꯥꯎꯕꯤ ꯑꯃꯒ ꯀ ꯂꯣꯏꯅꯔꯨꯕꯗꯒꯤ ꯑꯩꯈꯣꯢ ꯄꯨꯝꯅꯃꯛ ꯂꯣꯏꯅ ꯉꯥꯎꯔꯦ ꯌꯥꯔꯦ ꯀꯣ
ꯑꯇꯩꯗꯤ
ꯑꯩꯁ ꯑꯇꯩꯗꯤ ꯌꯥꯔꯦ ꯃꯈꯥ ꯇꯥꯔꯔꯣꯏ ꯆꯁ
ꯑꯣꯔꯖꯤꯅꯦꯟꯗꯒꯤ ꯍꯦꯜꯂꯤꯌꯦ
ꯑꯩꯁꯨ ꯑꯩꯁꯨ ꯔꯤꯀ꯭ꯋꯦꯁ ꯇꯧꯒꯦ ꯅꯪ ꯏꯁꯩ ꯑꯃ ꯁꯛꯄꯤꯌꯣꯀꯣ
ꯑꯩꯗꯤ ꯁꯛꯄ ꯌꯥꯔꯣꯏ
ꯄꯤꯅꯦ ꯀꯩꯗꯧ ꯑ ꯂꯩꯇꯦꯗ ꯎꯝ
ꯑꯗꯨꯗꯤ ꯑꯩ ꯑꯥ ꯁꯥꯛꯈꯦꯟꯕꯤ ꯅꯪꯅ ꯍꯥꯢꯗꯣ ꯈꯪꯕꯔ꯭ꯣ
ꯈꯪꯗꯦ
ꯁꯥꯛꯈꯦꯟꯕꯤ ꯅꯥꯪꯕꯨ ꯎꯔꯨꯕꯗꯥ ꯄꯥꯈꯪ ꯊꯃꯣꯏ ꯍꯥꯏꯗꯣ
ꯈꯪꯗꯦꯗ
ꯍꯦ ꯅꯨꯄꯤꯒꯤ ꯏꯁꯩꯗꯣ ꯑꯁ ꯑꯩꯒꯤ ꯐꯦꯚꯣꯔꯥꯏꯠꯅꯤ
ꯐꯦꯕ꯭ꯔꯥꯏ ꯇꯧꯔꯨꯒ ꯐꯨ ꯈꯪꯗꯦ
ꯈꯪꯉꯦ ꯑꯗꯨ ꯃꯈꯥ ꯇꯥꯕ ꯌꯥꯗꯦꯕ ꯍꯧꯖꯤꯛ
ꯀꯩꯗꯧꯔꯦ
ꯑꯩ ꯈꯨꯅꯥꯎ ꯌꯥꯗꯦꯕ ꯍꯧꯖꯤꯛ ꯏꯁꯩ ꯁꯪꯉꯕꯅꯤ
ꯀꯝ ꯀꯥꯟꯅ ꯌꯥꯒꯅꯤ
ꯈꯪꯗꯦꯗ ꯅꯍꯥꯟꯅꯁꯨ ꯑꯩꯈꯣꯏ ꯑꯗꯨꯝ ꯐꯣꯟ ꯁꯤꯁꯦ ꯇꯧꯅꯈ꯭ꯔꯦꯀꯣ
ꯇꯧꯗꯦꯗ
ꯅꯆꯤꯟ ꯊꯤꯀꯅꯨ
ꯇꯧꯗꯦ
ꯑꯩꯁ ꯅꯪꯒ ꯈꯣꯟꯖꯦꯜꯒ ꯆꯞ ꯃꯥꯟꯅꯩꯅꯦ ꯑꯗꯨꯗꯤ
ꯁꯤꯅ ꯑꯍꯥꯟꯕꯅꯦ
ꯑꯁꯦꯡꯕꯔꯣ
ꯑꯥ ꯁꯦꯡ ꯅꯤ
ꯍꯥꯥ
ꯁꯦꯡ ꯃꯅꯦ
ꯎꯝ ꯇꯅꯣ ꯃ ꯀꯨꯗꯤ ꯑꯁ ꯈꯪꯗꯦꯗ ꯂꯥꯏꯔꯤꯛ ꯇꯥꯎꯈ꯭ꯔꯦ
ꯐꯖꯅ ꯁꯄ
ꯑꯦ ꯄꯟꯖ ꯔꯁꯅꯥ ꯄꯥꯃ ꯃꯥꯂꯀ
ꯄꯚ ꯑꯩꯒꯤ ꯄꯤꯌꯣ ꯑꯗꯨꯗꯤ
ꯅꯪꯤ ꯄꯤꯌꯣ
ꯍꯣꯏ
ꯅꯪꯒꯤꯤ ꯄꯤꯌꯣ
ꯑꯩꯒꯤ ꯑꯩꯒꯤ
ꯀꯩꯉꯣ